ꯊꯥꯔꯕ ꯇꯥꯏ ꯇꯥꯏ
ꯎꯝ ꯑꯁ ꯌꯥꯝ ꯐꯖꯩꯌꯦ ꯂꯩꯆꯤꯟꯁꯦ ꯆꯥꯛ ꯄꯤꯔꯦ ꯂꯩꯆꯤꯟꯁꯦ ꯌꯦꯡꯉꯣ ꯌꯥꯝ ꯐꯖꯕꯅꯦ ꯌꯦꯡꯉꯣ
ꯂꯩꯆꯤꯟꯂꯣ
ꯑ ꯅꯣꯏ ꯅꯨꯡꯖꯥꯕꯤꯒꯥ ꯌꯥꯎꯏ ꯅꯣꯏ ꯑꯗꯨꯋꯥꯏꯗꯩꯩꯗꯤ ꯎꯗ꯭ꯔꯣ
ꯎꯏꯍꯦ ꯀꯥꯏꯗꯦ ꯑꯩꯈꯣꯏ ꯏꯁ ꯑꯩꯈꯣꯏ ꯅꯨꯡꯇꯤꯖꯥꯏ ꯎꯔ ꯂꯩꯔꯕꯅꯤ
ꯎꯝ ꯐꯖꯩ ꯍꯥꯏꯕ ꯌꯥꯝꯅ ꯈꯨꯊꯣꯛꯁꯦ
ꯐꯖꯕ꯭ꯔꯥ ꯑꯉꯥꯡꯕꯒ ꯑꯣꯏꯕꯗꯣ ꯍꯥꯏꯗꯤ ꯑꯉꯧꯕꯒ ꯑꯉꯥꯡꯕ ꯖꯒꯥꯒ ꯌꯥꯅꯕꯗꯨꯁꯨ ꯐꯖꯕꯅꯦ
ꯐꯖꯩꯌꯦ ꯑꯗꯨ ꯁꯨꯝ
ꯀꯩꯅꯣꯒ ꯊꯣꯛꯂꯛꯇꯧꯒ ꯌꯥꯝ ꯃꯥꯟꯕꯅꯦ ꯃꯊꯛꯇꯒꯤ ꯑ ꯀꯩꯀꯥ ꯀꯩꯒꯤ ꯂꯩꯗꯅ
ꯎꯝ
ꯏꯁꯣꯔꯒꯤ ꯃꯅꯥꯏꯒ ꯄꯥꯏꯊꯔꯛꯇꯧ ꯃꯥꯟꯕꯅꯤ
ꯢꯁ ꯋꯥꯔꯤꯗꯤ
ꯃꯥꯥꯟ꯭ꯗꯔꯣ ꯑꯩꯌꯦꯛꯄꯒ ꯃꯥꯥꯟ꯭ꯗꯔꯣ
ꯃꯥꯜꯂꯦ
ꯍꯥꯏꯗꯤ ꯏꯁꯥꯁꯦ ꯄꯨꯔꯥ ꯃꯔꯪ ꯇꯥꯂꯪ ꯑꯝꯗ ꯇꯥꯎꯍꯜꯂꯦ ꯍꯥꯏꯕꯁꯦ
ꯃꯥꯅꯦ ꯐꯖꯗ꯭ꯔꯣ
ꯃꯂꯥ ꯃꯥꯅꯦ ꯍꯥꯏꯗꯤ ꯏꯁꯥꯁꯦ ꯑꯁꯦꯡꯕ ꯑꯣꯏꯍꯟꯗꯕ ꯄꯨꯔꯥ ꯃꯪꯂꯥꯥꯟꯗ ꯃꯥ ꯀꯩꯅꯣꯗ ꯁꯔ꯭ꯒꯗ ꯆꯠꯂꯨꯕ ꯃꯥꯜꯍꯟꯕꯗꯣ
ꯎꯝ
ꯅꯪ ꯃꯪꯗ ꯁꯒ꯭ꯔꯒ ꯑꯝꯇ ꯆꯠꯇ꯭ꯔꯤꯕꯣ
ꯆꯠꯇ꯭ꯔꯤꯗ ꯁꯒ꯭ꯔꯒ
ꯍꯣꯏꯅꯦ ꯆꯠꯇꯦ ꯑꯩꯁꯨ
ꯅꯪꯗꯤ ꯀꯥꯏ ꯀꯥꯏ ꯌꯧꯔꯨꯔꯕ
ꯑꯁ ꯈꯪꯗꯦ ꯃꯪꯗꯗꯤ ꯄ꯭ꯔꯤꯊꯤꯕꯤꯒꯤ ꯃꯐꯝꯁꯤꯡ ꯈꯛꯇꯅꯤꯗ ꯑꯩꯅ ꯆꯠꯂꯤꯁꯦ ꯍꯥꯏꯗꯤ ꯑꯗꯣ ꯈꯔꯗꯤ ꯐꯖ ꯐꯖꯕꯒꯗꯤ ꯌꯥꯎꯏꯀꯣ ꯏꯁꯤꯡꯒꯤ ꯄꯥꯛ ꯑꯗꯒꯤ ꯂꯩ ꯐꯖꯕ ꯁꯥꯠꯄꯥ ꯈꯜ ꯂꯩꯗꯨꯅ ꯃꯐꯝ ꯐꯖ ꯐꯖꯕ
ꯎꯝ
ꯑꯗꯣ ꯃꯪ ꯍꯦꯛꯇ ꯑꯣꯏ ꯂꯩꯔꯝꯅꯤ ꯈꯪꯗꯦ ꯑꯗꯨꯃꯥꯏꯅ ꯇꯧꯔꯒ
ꯑꯩꯗꯤ ꯅꯤꯌꯣꯛ ꯑꯝꯇ ꯀꯣꯏꯔꯨꯒꯦ ꯇꯧꯕꯅꯤ ꯃꯪꯖꯦ ꯑꯝꯇ ꯃꯪꯒꯦꯅ ꯌꯥꯗꯦ
ꯃꯪꯗꯐꯥꯎ ꯌꯥꯗ꯭ꯔꯕꯣ
ꯏꯌꯥ ꯌꯥꯗꯦ ꯃꯪꯗ ꯑꯝꯇ ꯃꯪꯒꯦ ꯇꯧꯕꯁꯦ
ꯑꯁꯦꯡꯕꯗꯤ ꯂꯥꯏꯔꯗꯅ ꯃꯪꯗꯐꯥꯎ ꯌꯥꯗ꯭ꯔꯦꯕ
ꯌꯥꯗꯦ ꯑꯁꯦꯡꯕꯗꯤ ꯂꯥꯏꯔꯗꯅ ꯃꯪꯗꯐꯥꯎ ꯌꯥꯗꯦ
ꯑꯗꯣ ꯅꯪꯁꯨ ꯋꯥꯈꯟꯗ ꯑꯗꯨꯝ ꯈꯟꯖꯤꯜꯂꯣꯕꯀꯣ
ꯎꯝ
ꯑꯗꯨꯝ ꯈꯟꯖꯤꯜꯂꯀꯥꯟꯗ ꯑꯗꯨꯝ ꯎꯔꯛꯄꯁꯨ ꯌꯥꯎꯕꯅꯤ ꯑꯣꯏꯔꯛ ꯍꯥꯏꯗꯤ ꯃꯪꯗ ꯎꯔꯛꯄꯁꯨ ꯌꯥꯎ
ꯑꯣ ꯅꯨꯡꯇꯤꯖꯥꯢꯒꯤ ꯑꯗꯨꯝ ꯈꯜꯂꯒ ꯃꯪꯉꯛꯄꯗꯣ
ꯎꯝ ꯑꯗꯣ ꯅꯪ ꯉꯥꯎꯔꯒꯗꯤ ꯆꯠꯈꯤꯅꯨꯀꯣ
ꯍꯩꯁ ꯉꯥꯎꯔꯣꯏ ꯉꯥꯎꯔꯣꯏ
ꯐꯖꯗꯦꯕ ꯑꯗꯨꯗ ꯉꯥꯎꯋꯦ ꯍꯥꯏꯔꯗꯤ
ꯈꯪꯗꯦꯗ ꯐꯣꯟꯁꯦ ꯄꯥꯏꯃꯟꯕꯅꯔ ꯀꯩꯅꯣ ꯅꯤꯡꯁꯤꯡꯕꯩ ꯁꯛꯇꯤꯁꯨ ꯃꯥꯡꯁꯤꯜꯂꯛꯑꯦ ꯑꯃꯁꯨ ꯃꯥꯡꯁꯤꯜꯂꯛꯑꯦ
ꯍꯣꯏ ꯑꯇꯤꯌꯥꯁꯤꯁꯨ ꯋꯥꯇꯔ ꯀꯂꯔꯅ ꯁꯪꯕ ꯃꯥꯜꯂꯦ ꯇꯧꯔꯤꯁꯦ
ꯍꯥ
ꯑꯇꯤꯌꯥꯁꯦ ꯋꯥꯇꯔ ꯀꯂꯔꯗ ꯁꯪꯕ ꯃꯥꯜꯂꯦ ꯍꯥꯏꯕ
ꯃꯥꯜꯂꯦ ꯑꯩꯈꯣꯏ ꯑꯗꯨꯒ ꯑꯩꯈꯣꯏꯒꯤꯅꯦ ꯑꯗꯥꯏꯗ ꯑꯩꯈꯣꯏ ꯒꯤ ꯑꯩꯈꯣꯏꯅ ꯇꯝꯃꯝꯕ ꯁ꯭ꯀꯨꯜꯗꯤ ꯄꯨꯔꯥ ꯃꯆꯨꯗꯨ ꯂꯣꯏꯕꯤꯅꯤ ꯍꯥꯏꯁꯤꯅꯤ ꯑꯩꯈꯣꯏꯅꯀ ꯑꯉꯥꯡ ꯃꯆꯥ ꯑꯣꯏꯔꯤꯉꯩꯗꯀ ꯁꯪꯕꯗꯣ
ꯍꯣꯏ
ꯑꯗꯨꯒꯤ ꯃꯆꯨꯗꯨꯗꯒꯤ ꯁꯪꯉꯤꯁꯤ ꯄꯨꯔꯥ
ꯃꯥꯅꯦ ꯄꯨꯔꯥ ꯏꯁꯥꯥꯁꯦ ꯆꯠꯂꯦ ꯆꯠꯅꯤꯡꯉꯤ ꯑꯩꯗꯤ ꯅꯨꯡꯉꯥꯏ ꯋꯥꯈꯜꯅ ꯎꯝ ꯍꯥꯏꯗꯤ ꯊꯥ ꯀꯩꯅꯣꯒꯁꯨ ꯋꯥꯈꯜꯒꯁꯨ ꯄꯨꯛꯏꯪ ꯏꯪꯅꯤ ꯍꯥꯏꯕ ꯄꯨꯔꯥ ꯋꯥꯈꯜ ꯊꯣꯛꯄꯗꯣ ꯑꯗꯨꯒ ꯃꯨꯠ ꯀ ꯁꯥꯒꯠꯄ ꯅꯨꯡꯉꯥꯏꯒꯗꯕ ꯍꯥꯏꯗꯤ ꯋꯥꯈꯜꯒ ꯁꯥꯒꯠꯄ ꯅꯨꯡꯉꯥꯏꯒꯗꯕ ꯄꯣꯠꯅꯤꯁꯤ
ꯑꯁ ꯏꯕꯦꯝꯃ ꯑꯩꯗꯤꯅꯦ ꯈꯪꯉꯕ꯭ꯔꯥ ꯋꯥꯔꯤꯒꯤ ꯅꯨꯄꯥꯗ ꯉꯥꯎꯔꯦ ꯍꯥꯏꯕ
ꯇꯧꯅꯤ ꯅꯪꯗꯤ ꯑꯣꯏꯔꯣꯏ ꯄꯥꯔꯣꯏꯗꯕ ꯑꯗꯨꯒꯨꯝꯕ ꯋꯥꯔꯤꯒꯨꯝꯕ ꯑꯗꯒꯤ ꯁꯨꯃꯥꯡ ꯂꯤꯂꯥ ꯑꯗꯒꯤ
ꯇꯤꯌꯦ ꯋꯥꯔꯤꯗꯣ ꯅꯪ ꯄꯥꯔ ꯈꯪꯅꯤ ꯍꯥꯏꯕ ꯉꯥꯎꯕꯗ ꯉꯥꯎꯕꯗ ꯑꯩ ꯂꯣꯏꯔꯦ
ꯑꯩ ꯍꯥꯏꯒꯦ ꯇꯥꯎ ꯋꯥꯔꯤꯗꯗꯤ ꯅꯨꯄꯥꯁꯤꯗ ꯍꯦꯛꯇ ꯌꯥꯝꯅ ꯉꯥꯎꯍꯟꯕ ꯃꯑꯣꯡꯗ ꯃꯣꯢꯅ ꯇꯥꯅꯤꯡꯅꯕ ꯁꯩꯊꯥꯔꯛꯀꯗꯣꯢꯅꯦ ꯑꯗꯣ ꯑꯁꯦꯡꯕꯗꯗꯤ ꯂꯣꯢꯔꯦ ꯂꯣꯢ
ꯑꯁ ꯑꯁꯦꯡꯕꯗꯗꯤ ꯐꯪꯗꯦꯗꯥ ꯑꯗꯨꯒꯨꯝꯕ ꯑꯝꯇ ꯑꯗꯨꯗꯅꯤ ꯊꯃꯣꯢꯁꯦ ꯆꯥꯛꯏꯁꯤ
ꯂꯩꯗꯤ ꯂꯩꯔꯝꯗꯣꯢꯅꯦ ꯍꯥꯢꯗꯤ ꯑꯣꯢꯕ ꯌꯥꯕꯗꯤ ꯄꯣꯠꯅꯦ ꯑꯗꯨꯑꯣꯢꯁꯨ ꯌꯥꯝ ꯇꯥꯡꯅ ꯑꯣꯢꯕ ꯄꯣꯠꯅꯦ ꯆꯥꯝꯃꯗ ꯑꯃ ꯂꯤꯁꯤꯡꯗ ꯑꯃ ꯍꯥꯢꯗꯤ ꯌꯥꯝ ꯇꯥꯡꯅ ꯌꯥꯎꯕ ꯄꯣꯠꯅꯦꯕ ꯑꯗ ꯂꯥꯢꯕꯛ ꯐꯕ ꯀꯅꯥꯒꯤ ꯃꯐꯝꯗꯗꯤ ꯊꯨꯡꯗꯨꯢꯅꯦꯕ ꯈꯪꯉꯕ꯭ꯔꯥ
ꯃꯥꯢꯅꯤ ꯃꯥꯢꯅꯤ
ꯐꯪꯗꯦ ꯑꯗꯨ ꯑꯗꯨꯉꯥꯢ ꯑꯗꯨꯉꯥꯢ ꯂꯩꯔꯤꯉꯩꯗ ꯌꯨꯝ ꯄꯥꯟ ꯈꯪꯗꯕ꯭ꯔꯥ ꯈꯪ ꯄꯣꯟꯇꯦ
ꯑ ꯑꯦꯃꯥ ꯀꯥꯢ ꯍꯦꯟꯗꯣꯛꯈ꯭ꯔꯗꯤ ꯀꯥꯢꯗꯒꯤ ꯑꯗꯨꯅꯤ ꯍꯥꯢꯖꯦ ꯑꯗꯣ ꯂꯥꯢꯕꯛ ꯐꯕꯤꯖꯤꯡꯗꯨꯒꯤ ꯃꯔꯛꯇꯒ ꯌꯥꯎꯔꯝꯃꯗꯤ ꯅꯨꯡꯉꯥꯢꯈ꯭ꯔꯅꯤꯗ
ꯃꯥꯅꯤ ꯃꯥꯥꯅꯤ ꯂꯥꯢꯕꯛ ꯐꯔ ꯃꯔꯛꯇꯨꯗ ꯌꯥꯎꯃꯗꯤ ꯗꯨꯉꯥꯢ
ꯂꯥꯢꯕꯛꯁꯦ ꯐꯔꯛꯇ꯭ꯔꯤꯖꯦ ꯀꯨꯢꯗꯤ ꯀꯨꯢꯔꯕꯅꯤꯍꯦ
ꯏꯗꯦꯍꯦ ꯀꯔꯥꯢꯗꯩꯅꯣ ꯑꯩꯅ ꯈꯪꯉꯛꯄꯗꯀꯣ ꯑꯁ ꯈꯪꯗꯦꯗ ꯑꯩꯁꯦ ꯑꯩꯖꯦ ꯀꯌꯥ ꯀꯌꯥ ꯐꯕ ꯑꯣꯢꯔꯛꯇꯦꯗ
ꯑꯗꯨꯅꯦ ꯍꯥꯢꯖꯦ ꯑꯩꯗꯤ ꯁꯨꯃꯥꯢ ꯁꯨꯝ ꯈꯟꯖꯜꯂꯕꯅꯦ ꯍꯥꯢꯗꯤ ꯑꯩꯖꯦ ꯍꯦꯛ ꯈꯪꯉꯛꯄꯗꯒꯤ ꯋꯥꯕ ꯗꯥꯎ ꯌꯥꯗꯕ ꯅꯤꯡꯕ ꯊꯨꯡꯗꯕ
ꯃꯥꯅꯦ ꯑꯗꯨ ꯑꯗꯨꯝ ꯇꯧꯔꯒ ꯂꯥꯛꯑꯕꯅꯦ ꯍꯥꯢꯕ
ꯃꯥꯅ ꯑꯩꯗꯤ ꯑꯁꯤꯖꯤꯅ ꯑꯩꯗꯤ ꯌꯣꯝꯖꯟꯒꯤꯗ꯭ꯔꯥ ꯑꯩꯖꯦ ꯏꯁꯥꯖꯦ ꯑꯁꯤ ꯄꯨꯝꯅꯃꯛꯁꯤꯅ ꯑꯣꯝꯖꯜꯂꯒ ꯆꯥꯁꯟꯒ꯭ꯔꯗ꯭ꯔꯅ ꯄꯥꯈꯠꯄꯗ ꯂꯣꯢꯔꯕꯅꯤ ꯑꯩ
ꯑꯗꯨꯅꯅꯦ ꯑꯩꯗꯤ ꯍꯪꯑꯕ ꯑꯩ ꯏꯁꯥꯅ ꯑꯣꯢꯅ ꯀꯩꯁꯨ ꯍꯥꯢꯗꯤ ꯊꯥꯖꯖꯕ ꯑꯣꯢꯅ ꯊꯝꯖꯗꯕꯗꯣ
ꯍꯣ ꯍꯣꯢ
ꯍꯥꯢꯗꯤ ꯀꯩꯗꯧꯗꯨꯔꯤꯒꯦ ꯃꯥꯢ ꯃꯥꯢ ꯊꯣꯛꯄ ꯃꯥꯢ ꯂꯥꯛꯆꯔꯅꯤ ꯈꯟꯗꯣꯔꯛ ꯑꯗꯣ ꯑꯗꯨꯒꯤ ꯐꯤꯕꯝꯗꯅꯦ ꯍꯥꯢꯕ ꯑꯩꯅ ꯍꯧꯖꯤꯛ ꯂꯩꯔꯤꯁꯤ
ꯑꯩꯁꯨ ꯈꯟꯗꯣꯔꯑꯕꯅꯦ ꯍꯥꯢꯗꯤ ꯋꯥꯈꯟꯖꯦ ꯄꯪꯋꯥ ꯋꯥꯁꯤꯜꯂꯒ ꯍꯦꯟꯅ ꯏꯁꯥꯖꯦ ꯐꯠꯍꯟꯗꯦꯕ ꯑꯩꯉꯣꯟꯗ
ꯎꯝ
ꯗꯨꯗ ꯍꯥꯢꯗꯤ ꯑꯩꯅ ꯁꯨꯃꯥꯢ ꯈꯟꯖꯜꯂꯔꯒ ꯏꯁꯥ ꯁꯣꯛꯅꯕꯅꯦ ꯀꯩꯕꯨ ꯀꯥꯟꯅꯕꯅꯣ ꯑꯩꯗꯤ ꯊꯣꯛꯑ ꯊꯣꯛꯑꯕ ꯍꯥꯢꯗꯤ ꯑꯁꯨꯌꯥꯝꯅ ꯑꯋꯥꯕ ꯂꯥꯛꯏꯖꯦ ꯑꯗꯨꯝ ꯉꯝꯅ ꯉꯝꯅꯕ ꯊꯦꯡꯅꯈꯤ ꯑꯗꯨꯝ ꯇꯧꯔꯒꯦꯅ ꯈꯜꯂꯦ
ꯃꯥꯅꯦ ꯑꯗꯨꯅ ꯐꯔꯦꯅ ꯈꯜꯂꯦ ꯑꯩꯁꯨ
ꯄꯦꯟꯊꯣꯛꯄꯗꯅ ꯎꯝ ꯄꯦꯟꯊꯣꯛꯄꯗꯅ ꯁꯔꯨꯛ ꯑꯣꯢꯖꯔꯦ ꯑꯗꯨꯅꯦ ꯑꯩ ꯀꯅꯥꯅꯁꯨ ꯊꯧꯑꯣꯢꯕꯤꯗ꯭ꯔꯕ ꯄꯨꯟꯁꯤꯖꯤꯗ
ꯃꯥꯅꯦ ꯀꯅꯥꯅꯖꯨ ꯊꯧꯑꯣꯢꯗ꯭ꯔꯕ ꯄꯨꯟꯁꯤꯖꯤꯗ ꯀꯩꯗꯧꯗꯨꯔꯤꯕꯅꯣ
ꯃꯥ ꯑꯗꯨꯝ ꯀꯩꯗꯧ ꯑꯣ ꯑ ꯑꯗꯣ ꯑꯩꯕꯨꯗ ꯌꯥꯝ ꯊꯑꯣꯢꯕꯤꯕꯝ ꯃꯤ ꯂꯩꯌꯦ ꯀꯅꯥꯅꯣ ꯈꯪꯕ꯭ꯔꯣ ꯑꯩ ꯏꯁꯥ ꯑꯩ ꯏꯁꯥꯅꯗꯤ ꯑꯩꯖꯦ ꯁꯤ ꯎꯝ ꯑꯩꯗꯤ ꯑꯩ ꯏꯁꯥꯖꯦ ꯑꯩ ꯏꯁꯥꯅ ꯁꯦꯅꯕꯗ ꯈꯪꯕ꯭ꯔꯥ ꯑꯦꯁ ꯂꯣꯢꯖꯅꯤꯍꯦ
ꯈꯪꯗꯦꯕ ꯑꯩꯁꯦ ꯈꯪꯉꯕ ꯂꯤꯛꯄ ꯑꯃꯁꯨ ꯌꯥꯎꯋꯦꯕ ꯃꯁꯤꯗꯅꯦ ꯑꯩꯅ ꯃꯥ ꯍꯥꯏꯗꯤ ꯂꯤꯛꯄ ꯍꯥꯏꯔꯒ ꯀꯥ ꯍꯦꯟꯅ ꯂꯤꯛꯁꯤꯟꯕ ꯑꯃ ꯂꯩꯕꯗꯣ ꯆꯨꯝꯅꯒ ꯂꯤꯛꯄ ꯅꯠꯇꯕꯤꯗ ꯇꯧ ꯑꯁ ꯑꯁ ꯑꯗꯨꯗꯨꯅꯦ ꯑꯩꯅ ꯈꯪꯗꯦ ꯑꯩꯁꯦ ꯑꯣꯟꯊꯣꯛꯅꯕꯗꯤ ꯍꯣꯠꯅꯔꯤ ꯑꯗꯨꯁꯨ ꯉꯝꯗꯦ
ꯍꯣꯏ ꯃꯤꯅꯒ ꯃꯤꯅꯒ ꯁꯛ ꯅꯨꯡꯁꯤꯔꯣꯏꯗꯣꯏꯕꯒꯤ ꯖꯒꯥꯗ ꯂꯤꯛꯁꯜꯂꯤꯔꯕ
ꯃꯥꯅꯦ ꯌꯨꯝꯒ ꯄꯥꯜꯂꯗꯤ ꯃꯃꯥ ꯃꯄꯥꯅꯒ ꯅꯨꯡꯁꯤꯔꯣꯏꯗ ꯐꯤꯕꯝꯅꯦ ꯑꯩꯅ ꯁꯦ ꯂꯤꯛꯃꯟꯗꯅ ꯄꯩꯁꯥꯒ ꯄꯨꯊꯣꯛꯅꯤꯡꯗꯕꯗꯣ
ꯍꯣꯏ ꯑꯗꯨꯕꯨꯗꯤ ꯑꯈꯣꯏꯒꯤ ꯂꯥꯏꯕꯛꯁꯤꯅ ꯃꯗꯨ ꯑꯣꯏꯍꯟꯕꯅꯦ
ꯃꯥꯅꯦ ꯀꯩꯒꯨꯝꯕꯅꯦ ꯑꯩꯒꯤ ꯅꯨꯄꯥꯗꯨꯅꯒ ꯄꯩꯁꯥꯒ ꯄꯥꯏꯕ ꯑꯣꯏꯇꯥꯔꯗꯤ ꯀꯩꯝ ꯈꯜꯂꯣꯏꯕ
ꯈꯜꯂꯣꯏ
ꯄꯩꯁꯥ ꯄꯥꯏꯔꯝꯗ꯭ꯔꯗꯤꯀꯣ ꯈꯤꯇꯪ ꯂꯨꯄꯥ ꯇꯔꯥ ꯀꯨꯟꯒ ꯑꯩꯅꯊꯤ ꯁꯥꯗꯣꯏꯁꯦ
ꯑꯗꯣ ꯍꯥꯏꯗꯤ ꯄꯩꯁꯥꯁꯦ ꯂꯩꯔꯗꯤ ꯍꯥꯏꯗꯤ ꯄꯩꯁꯥꯗꯣ ꯂꯩꯕꯒꯤ ꯃꯇꯨꯡ ꯏꯟꯅ ꯊꯕꯛꯇ ꯇꯧꯗꯣꯏꯅꯤ ꯂꯩꯇ꯭ꯔꯕꯅꯤꯅ ꯑꯈꯣꯏꯁꯦ ꯃꯐꯝ ꯃꯔꯥꯡ ꯈꯪꯗꯅ ꯂꯤꯛꯁꯜꯂꯤꯅꯦ ꯍꯥꯏꯕ
ꯃꯥꯅꯦ ꯑꯗꯨ ꯃꯤ ꯈꯔꯗꯤ ꯂꯩꯗ ꯑꯗꯨꯝ ꯂꯤꯛꯄꯁꯨ
ꯑꯁ ꯑꯗꯨ ꯏ ꯏꯅꯣꯠ ꯄꯩꯁꯥ ꯄꯥꯏꯕ ꯃꯤ ꯑꯗꯨ ꯂꯤꯛꯁꯟꯕ ꯑꯗꯩ ꯂꯥꯏꯔꯔꯒ ꯖꯣꯝ ꯖꯣꯝ ꯇꯧꯊꯣꯛꯄ ꯃꯤꯁꯨ ꯌꯥꯝ ꯂꯩꯗ
ꯂꯩ ꯂꯩ ꯃꯤ ꯃꯤꯒꯤ ꯍꯥꯏꯇꯥꯔꯦ ꯑꯩꯅ ꯈꯔ ꯂꯤꯛꯄꯗꯣ ꯇꯥꯔꯨꯕꯒꯤꯅꯤ
ꯍꯣꯏ ꯑꯈꯣꯏꯁꯤꯅ ꯈꯔ ꯂꯤꯛꯆꯕ ꯍꯥꯏꯇꯥꯔꯦ
ꯑꯁ ꯍꯥꯌꯦꯡ ꯁꯦ ꯑꯃꯨꯛ ꯖꯦꯔꯣꯛꯁ ꯇꯧꯕ ꯑꯃꯨꯛ ꯆꯠꯂꯨꯗꯨꯔꯤꯝꯅꯦ ꯑꯩꯁꯦ ꯖꯦꯔꯣꯁ ꯇꯧꯐꯝꯁꯦ ꯀꯥꯏ ꯀꯥꯏꯗ ꯂꯩꯒꯦ ꯑꯁꯤꯗꯤ ꯑꯈꯣꯏꯒꯤ ꯃꯝ ꯑꯈꯣꯏ ꯁꯤ ꯃꯃꯥꯡꯁꯤꯗ ꯂꯩꯕ꯭ꯔꯣ
ꯑꯥ ꯂꯩ ꯑꯗꯨꯝ ꯈꯤꯇꯪ ꯆꯠꯂꯒꯗꯤ ꯂꯩꯝꯅꯤ ꯄꯪꯂꯥꯞ ꯂꯥꯞꯇꯕꯤꯗ ꯍꯥꯏꯗꯤ ꯈꯤꯇꯪꯗꯤ ꯆꯠꯂꯦ
ꯎꯝ
ꯑꯗꯣ ꯅꯪ ꯋꯥꯛꯀꯤꯡ ꯑꯣꯏ ꯀꯩ ꯑꯣꯏ ꯆꯠꯄꯅ ꯐꯔꯅꯤ ꯍꯥꯏꯗꯤ ꯋꯥꯀꯤꯡ ꯑꯣꯏ ꯀꯔꯤ ꯑꯣꯏ ꯎꯝ ꯑꯗꯨꯝ ꯍꯥꯏꯗꯤ ꯈꯔ ꯑꯗꯨꯝ ꯈꯣꯡꯀꯥꯞ ꯆꯥꯝ ꯆꯥꯅꯤ
ꯑꯩꯈꯣꯏ ꯁꯤ ꯑꯆꯥꯄꯣꯠ ꯌꯣꯟꯐꯝꯗꯣ ꯑꯗꯥꯏ ꯋꯥꯏꯗꯗꯤ ꯂꯩꯇꯕ꯭ꯔꯕ
ꯑꯗ꯭ꯋꯥꯏꯗꯗꯤ ꯂꯩꯇꯕꯅꯦ ꯈꯤꯇꯪ ꯆꯠꯊꯣꯛꯑꯒ ꯍꯥꯏꯗꯤ ꯇꯣꯉꯥꯟꯅ ꯍꯥꯏꯗꯤ ꯑꯆꯥꯥꯛꯄꯣꯠ ꯌꯣꯟꯕꯝꯅ ꯑꯆꯥꯥꯛꯄꯣꯠ ꯌꯣꯟꯕꯝ ꯑꯗꯨꯗꯩ ꯈꯤꯇꯪ ꯆꯠꯊꯣꯛꯑꯒꯗꯤ ꯂꯩꯕ
ꯑꯣ
ꯑ ꯑꯗꯨꯝ
ꯑꯈꯣꯏꯒꯤ ꯑꯅꯥ ꯂꯥ ꯑꯅꯥ ꯂꯥꯏꯌꯦꯡ ꯁꯪꯗꯣ ꯑꯗꯨꯗꯣ ꯍꯦꯟꯂꯒꯔꯕ
ꯍꯣꯏ ꯑꯅꯥ ꯂꯥꯏꯌꯦꯡ ꯁꯪꯗꯨꯗꯤ ꯑꯃꯨꯛ ꯈꯤꯛꯇꯪ ꯆꯠꯈꯤꯅꯤ ꯑꯗꯨꯅ ꯅꯛꯑꯦꯗꯅ ꯑꯃꯨꯛꯑꯦꯗꯅ ꯈꯣꯏ ꯁ꯭ꯋꯥꯏꯗꯒꯤ
ꯑꯥ
ꯑꯅꯥ ꯂꯥꯏꯌꯦꯡ ꯁꯪꯗꯒꯤꯗꯤ ꯈꯣꯡꯀꯥꯞ ꯑꯗꯨꯝ ꯆꯥꯝ ꯆꯥꯝꯕꯤ ꯊꯥꯡꯗꯧ ꯃꯥꯜꯂꯤꯗ ꯈꯣꯡ ꯈꯣꯡꯗꯣ
ꯁꯥꯡꯉꯤꯍꯦ ꯑꯗꯨꯁꯨ
ꯁꯥꯡꯉꯦ ꯑꯗꯨ ꯅꯪ ꯋꯥꯀꯤꯡ ꯑꯣꯏ ꯌꯥꯅꯤ ꯍꯥꯏꯁꯦ
ꯍꯥꯏꯗꯤ ꯍꯌꯦꯡ ꯀꯩꯅꯣꯁꯨ ꯑꯃꯨꯛ ꯇꯧꯔꯨꯗꯣꯏꯅꯦ ꯌꯥ ꯁꯦꯝꯕꯁꯨ ꯑꯃꯨꯛ ꯆꯠꯂꯨꯗꯣꯏꯅꯦ
ꯑꯁ ꯅꯪꯒꯤ ꯊꯕꯛꯁꯤꯁꯨ ꯌꯥꯝꯃꯤꯍꯦ ꯌꯥꯕꯨ ꯁꯦꯝꯒꯗ꯭ꯔꯥ ꯑꯃꯕꯨ ꯇꯧꯒꯗ꯭ꯔꯥ
ꯃꯥꯅꯦ ꯃꯊꯥ ꯁꯥꯔꯦ ꯇꯧꯔꯤꯁꯤ
ꯌꯥ ꯁꯦꯝ ꯂꯣꯏꯔꯛꯄꯗ ꯁꯛꯀꯗꯣ ꯐꯖꯊꯣꯛꯈ꯭ꯔꯅꯤ ꯅꯪ
ꯃꯥꯅꯦ ꯑꯗꯨ ꯐꯖꯗ꯭ꯔꯣꯔꯛꯄ ꯑꯗꯨꯅꯦ ꯑꯩꯅ ꯉꯥꯏꯔꯤꯁꯦ
ꯃꯥꯅꯦ ꯑꯗꯣ ꯁꯛ ꯐꯖꯕꯁꯦ ꯍꯥꯗꯤ ꯍꯔꯥꯎꯕꯅꯦ ꯍꯥꯏꯗꯤ ꯏꯊꯟꯇ ꯏꯃꯥ ꯑꯩꯗꯤ ꯐꯖꯔꯦꯀꯣ ꯀꯥꯏꯅ ꯈꯜꯂꯒ ꯑꯗꯨꯝ ꯍꯔꯥꯎꯖꯕꯗꯨꯗꯤ ꯑꯗꯒꯤ ꯑꯗꯒꯤ ꯑꯩꯅ ꯆꯠꯄꯗꯣ ꯃꯤꯅ ꯌꯦꯡꯍꯧꯕꯁꯦ ꯂꯣꯏꯔꯦ ꯑꯩꯈꯣꯏꯅ ꯆꯥꯛꯏꯁꯦ
ꯃꯥꯅꯤ ꯍꯧꯖꯤꯛꯀꯥꯟ ꯃꯤꯁꯤꯡꯁꯤꯁꯨ ꯃꯁꯛꯁꯤꯡꯁꯦ ꯂꯣꯏ ꯐꯖꯅꯔꯦ ꯍꯥꯏꯕ ꯑꯩꯅ ꯉꯥꯎꯗꯕ ꯑꯝꯇ ꯂꯩꯁꯤꯜꯂꯛꯇ꯭ꯔꯦ ꯅꯨꯄꯤꯗꯐꯥꯎ
ꯁꯨꯃꯥꯏꯅ ꯇꯧꯋꯤꯅꯦ ꯃꯤꯁꯤꯡꯁꯦ ꯂꯣꯏ ꯐꯖꯈ꯭ꯔꯦ ꯑꯩ ꯑꯩꯈꯣꯏ ꯑꯍꯨꯝ ꯃꯔꯤꯈꯛ ꯉꯥꯏꯍꯧꯔꯕ ꯀꯩꯅꯣꯝ ꯇꯧꯋꯦ ꯍꯥꯟꯅ ꯐꯤꯕꯝꯗ
ꯑꯩ ꯏꯁꯥꯥꯁꯦ ꯌꯦꯡꯕꯗꯅꯦ ꯈꯪꯉꯕ꯭ꯔꯥ ꯃꯤꯁꯣꯗ ꯌꯥꯎꯕ ꯀꯩꯅꯣ ꯃꯥꯜꯂꯦ ꯍꯥꯏꯕ ꯁꯜꯋꯥꯔ ꯑꯃ ꯀꯩ ꯏꯊꯤ ꯊꯤꯕ ꯑꯃ ꯂꯩꯕꯗꯣ
ꯍꯣꯏ ꯍꯣꯏ ꯁꯜꯋꯥꯔ ꯍꯣꯏ ꯑꯩꯈꯣꯏꯁꯦ ꯀꯩꯅꯣꯒꯨꯝꯕꯅꯤꯗ
ꯀꯩꯅꯣ ꯇꯥꯔꯤꯕ꯭ꯔꯣ
ꯑꯗꯣ ꯍꯣꯏ ꯑꯩꯈꯣꯏꯁꯨ ꯃꯆꯨ ꯃꯃꯦꯟ ꯈꯔ ꯊꯥꯛꯆꯜꯂ ꯂꯣꯏꯔꯦ ꯀꯩꯅꯣ
ꯃꯥꯅꯦ ꯑꯗꯣ ꯑꯩꯈꯣꯏꯁꯤꯅ ꯀꯦꯕ ꯂꯥꯛꯄ ꯈꯔꯁꯨ ꯍꯩꯕ ꯑꯣꯏꯗꯤ ꯐꯕ ꯀꯦꯕ ꯂꯥꯛꯄꯁꯨ ꯍꯩꯇꯦ ꯍꯧꯖꯤꯛꯀꯥꯟ ꯃꯤꯅꯦ ꯍꯥꯏꯕꯗꯀꯣ ꯑꯁ ꯑꯩꯅ ꯍꯥꯏꯁꯤꯗꯤ ꯆꯥꯅꯗꯦ ꯄꯩꯁꯥꯁꯤꯅ ꯃꯔꯣꯜ ꯑꯃ ꯇꯤꯡꯏꯕ ꯗ꯭ꯔꯦꯁ ꯂꯩꯅꯦꯁꯨ ꯈꯪꯗꯦ ꯈꯪꯗꯦ ꯈꯪꯗꯦ ꯇꯧꯔꯤ ꯁꯤ ꯃꯤ ꯃꯌꯥꯝꯅ ꯇꯧꯔꯒ ꯂꯥꯛꯏ ꯃꯌꯥꯝꯁꯤꯒ ꯑꯩꯈꯣꯏꯅ ꯇꯧꯊꯣꯔꯛꯏꯁꯤꯒ
ꯈꯪꯗꯦ ꯑꯗꯣ ꯎꯝ ꯑꯩꯈꯣꯏꯁꯨ ꯇꯧꯔꯔꯣꯏ ꯑꯩꯈꯣꯏꯁꯦ ꯍꯧꯖꯤꯛꯀꯥꯟꯅ ꯍꯤꯡꯕꯗ ꯈꯔ ꯄꯛꯅꯗꯦ ꯑꯗꯣ ꯄꯛꯅꯕ ꯈꯔ ꯍꯣꯠꯅꯔꯁꯤ
ꯍꯣꯠꯅꯁꯤ ꯍꯣꯠꯅꯁꯤ
ꯍꯣꯠꯅꯕ ꯂꯦꯞꯄ ꯌꯥꯗꯦ ꯍꯣꯠꯅꯕ ꯂꯦꯞꯇ꯭ꯔꯗꯤ ꯃꯍꯩ ꯆꯥꯗꯦ
ꯐꯪꯗꯣꯏꯁꯦ
ꯅꯣꯡꯃꯗꯤ ꯍꯥꯏꯗꯅ ꯍꯣꯠꯅꯒꯗꯕꯅꯤ
ꯃꯥꯅꯦ ꯂꯦꯞꯄ ꯌꯥꯄꯣꯟꯇꯦ
ꯂꯦꯞꯄ ꯌꯥꯗꯦ
ꯃꯈꯥ ꯃꯈꯥ ꯁꯨꯝ ꯇꯝꯊꯔꯒ ꯀꯣ ꯂꯥꯁꯗ ꯊꯕꯛ ꯐꯪꯍꯧꯗꯕꯒꯤ ꯐꯤꯕꯝꯗꯨꯗꯤ ꯐꯤꯕꯝ ꯇꯥꯔꯣꯏꯍꯦ
ꯑꯗꯨꯗꯤ ꯑꯁꯥꯁꯦ ꯑꯁ ꯑꯔꯣꯏꯕꯤ ꯊꯥꯛꯇ ꯃꯆꯦꯠ ꯃꯆꯦꯠ ꯊꯣꯛꯅ ꯀꯥꯏꯅꯤꯍꯦ
ꯃꯥꯅꯦ ꯑꯗꯨꯨꯅꯦ ꯍꯥꯏꯁꯦ
ꯃꯤꯅꯒ ꯅꯣꯛꯅꯗꯣꯏꯅꯦꯍꯦ ꯑꯁ ꯑꯁꯤꯕꯨ ꯃꯍꯩ ꯃꯁꯤꯡꯗꯤ ꯇꯞꯇꯥꯏ ꯇꯝꯃꯨꯔꯦꯌꯦ ꯑꯗꯨ ꯑꯣꯏꯁꯨ ꯑꯣꯏꯗꯦ ꯀꯥꯏ
ꯑꯗꯨꯅꯀꯣ ꯈ꯭ꯋꯥꯏꯗꯒꯤ ꯐꯕ ꯇ꯭ꯔꯦꯟꯅꯤꯡ ꯑꯃ ꯇꯣꯛ ꯂꯥꯎꯅ ꯆꯠꯊꯣꯛꯑꯒ ꯀꯣ ꯇꯧꯒꯤꯕ
ꯁꯤ ꯁꯨꯃꯥꯏꯅꯕꯨ ꯐꯔꯦꯗ ꯍꯥꯏꯗꯤ ꯈꯨꯠ ꯊꯕꯛ ꯊꯨꯅ ꯐꯪꯕ ꯑꯃ ꯀꯣꯛ ꯇꯧꯁꯟꯒ꯭ꯔ ꯂꯣꯏꯔꯦ ꯀꯔꯤꯕꯨ ꯀꯥꯟꯅꯕꯅꯣ
ꯎꯝ ꯐꯤ ꯁꯨꯔꯨꯔꯒꯦꯀꯣ ꯑꯩ ꯅꯪ ꯊꯝꯃꯣ ꯅꯪ ꯊꯝꯃꯣ
ꯍꯣꯏ ꯍꯣꯏ